ꯍꯜꯂꯣ ꯇꯥꯏ ꯇꯥꯏ
ꯀꯦꯗꯧꯔꯤꯅꯣ
ꯀꯩꯝ ꯇꯧꯗꯦꯗ
ꯎꯝ ꯆꯥꯛ ꯆꯥꯔꯕꯣ
ꯆꯥꯛꯁꯦ ꯆꯥꯒꯦ ꯇꯧꯔꯤ ꯍꯧꯖꯤꯛꯇ ꯀꯥꯝꯃꯤ
ꯑꯣ ꯀꯩꯗꯧꯔ ꯀꯩ ꯏꯟꯁꯥꯡꯅꯣ
ꯏꯟꯁꯥꯡꯁꯦ ꯀꯩꯅꯣ ꯎꯝ ꯄꯣꯛ ꯊꯣꯡꯕ
ꯑꯣ ꯍꯥꯎꯕꯅꯤꯅꯦ ꯅꯪꯅ ꯊꯣꯡꯏꯔꯣ
ꯍꯥ
ꯅꯪꯅ ꯊꯣꯡꯂꯤꯔꯣ
ꯏꯟꯖꯥꯡꯗꯤ ꯊꯣꯡꯗꯦ ꯆꯥꯛ ꯈꯛꯇꯪ ꯊꯣꯡꯕ
ꯑꯣ ꯅꯣꯏ ꯌꯨꯝꯃꯤꯅ ꯏꯟꯁꯥꯡ ꯊꯣꯡꯕ
ꯑꯥ ꯑꯩꯁꯦ ꯉꯁꯤꯁꯦ ꯍꯥꯏꯗꯤ ꯍꯥꯏꯇꯦ ꯀꯩ ꯍꯥꯏꯗꯣꯏꯅꯣ ꯈꯪꯗꯦ
ꯉꯁꯤ ꯀꯥꯏꯗ ꯆꯠꯀꯦ
ꯀꯩꯁꯨꯝ ꯆꯠꯇꯦꯗ ꯃꯤꯔꯦꯝ ꯑꯣꯏꯔ ꯂꯩꯔꯤ
ꯑꯣ ꯑꯦꯖꯤ ꯀꯔꯤꯁꯨ ꯇꯧꯗꯦꯗ ꯑꯩꯁꯨ ꯑꯗꯨꯝ ꯐꯝꯃꯤꯒ ꯂꯩꯑꯦ ꯁꯝꯟꯕꯒꯤ ꯏꯪ ꯏꯪꯕ ꯃꯐꯝꯗ ꯐꯥꯝ ꯂꯩ
ꯑꯣ ꯃꯅꯤꯄꯨꯔꯗ ꯂꯩ ꯅꯠꯇ꯭ꯔꯣ
ꯑꯥꯎ ꯃꯥꯅꯦ ꯑꯗꯣ ꯎꯝ ꯅꯪꯗꯤ ꯐꯤꯐꯥ ꯋꯥꯜꯀꯞ ꯀꯨꯝꯕ ꯌꯦꯡꯗ꯭ꯔꯕꯣ
ꯑꯩꯁꯦ ꯌꯦꯡꯗꯦ ꯅꯪ ꯌꯦꯡꯕ꯭ꯔꯥ
ꯑꯥ ꯍꯣꯏ ꯌꯦꯡꯉꯦ ꯅꯪꯗꯤ ꯀꯔꯝ ꯑꯃꯨꯛꯐꯥꯎ ꯌꯦꯡꯗ꯭ꯔꯤꯕꯣ
ꯌꯦꯡꯗꯦ ꯍꯟꯗꯛꯇꯤ
ꯑꯣ ꯌꯦꯡꯅꯤꯡꯗꯕꯒꯤꯔꯣ
ꯏꯇꯣꯝꯗ ꯌꯦꯡꯕ ꯇꯜꯂꯕ
ꯑꯣ ꯃꯤ ꯌꯥꯝ ꯃꯤ ꯌꯥꯝ ꯀꯧꯔꯣꯅ
ꯍꯥꯏꯗꯤ ꯏꯇꯣꯝ ꯌꯦꯡꯕꯁꯦ ꯕꯤꯠ ꯌꯥꯎꯗꯦꯕꯀꯣ ꯈꯔ
ꯑꯌꯥꯕ
ꯈꯔ ꯂꯥꯡꯉ ꯈꯣꯠꯂ ꯌꯦꯡꯕꯗꯣ ꯅꯨꯡꯉꯥꯏꯑꯦꯕ ꯏꯇꯣꯝꯇ ꯐꯣꯟꯗ ꯌꯦꯡꯕꯗꯨꯗꯤ ꯌꯥꯝ ꯕꯤꯠ ꯂꯩꯇꯕ
ꯎꯝ ꯑꯣ ꯑꯗꯣ ꯕꯣꯜ ꯌꯦꯡꯕꯗꯣ ꯑꯂꯩ ꯃꯣꯏꯗꯗꯤ ꯄꯨꯡꯒ ꯑꯩꯈꯣꯏ ꯄꯨꯡꯒ ꯃꯅꯗꯕꯗꯨ ꯀꯣ
ꯑꯧ ꯑꯍꯤꯡ ꯅꯣꯡꯉꯥꯜꯂꯀꯥꯟꯗ ꯇꯧꯕꯗꯣ
ꯎꯝ ꯃꯥꯅꯦ ꯌꯦꯡꯕ ꯅꯨꯡꯉꯥꯏꯕ ꯆꯤꯡꯅꯦꯁꯤꯡꯗꯣ ꯑꯗꯨꯅ ꯊꯦꯡꯅꯁ__ ꯅꯥꯔꯦ ꯑꯗꯨꯒ ꯀꯌꯥꯁꯨ ꯌꯥꯝ ꯅꯨꯡꯉꯥꯏꯇꯕꯁꯤꯅ ꯀꯩꯔꯣ ꯉꯟꯅ ꯑꯗꯨꯝ ꯁꯥꯟꯅꯕꯗꯣ
ꯍꯣꯏ
ꯑꯗꯨꯃꯥꯏꯅ ꯇꯧꯋꯦ ꯑꯩꯈꯣꯏꯒ ꯃꯣꯏꯒ ꯇꯥꯏꯃꯤꯡꯗꯣ ꯌꯥꯗꯕꯗꯣ ꯗꯣꯏ__
ꯍꯣꯏ ꯃꯥꯅꯦ ꯑꯗꯨꯗꯣ ꯅꯣꯡꯉꯥꯟꯕꯗ ꯅꯣꯡꯉꯥꯜꯂꯝꯗꯥꯏꯗ
ꯆꯥꯃꯤꯟꯅꯔꯤꯗꯣ ꯐꯩꯌꯦꯕꯀꯣ
ꯍꯣꯏ
ꯃꯗꯥꯗꯤ ꯗꯤꯕꯥ ꯂꯣꯏꯔꯦ
ꯇꯨꯝꯕ ꯅꯨꯡꯉꯥꯏꯕ ꯃꯇꯝꯗꯅꯦꯕ ꯇꯧꯔꯤꯗꯣ
ꯍꯥꯏꯅꯦ ꯃꯥꯅꯦ ꯅꯨꯡꯉꯥꯏꯔꯅꯤ ꯍꯥꯏꯔꯒ ꯇꯨꯝꯕ ꯌꯥꯝ ꯅꯨꯡꯉꯥꯏꯔꯀꯥꯟꯗ ꯃꯣꯏꯅ ꯅꯨꯡꯉꯥꯏꯕꯏꯪꯁꯤꯡꯗꯣ ꯑꯗꯨꯝ ꯁꯥꯟꯅꯕ ꯍꯧꯔꯅꯤ ꯌꯦꯡꯅꯤꯡꯉꯁꯨ ꯀꯩꯔꯤ ꯎꯄꯥꯏ ꯂꯩ ꯇꯨꯝꯅꯤꯡꯕꯒꯤ
ꯍꯣꯏ
ꯇꯨꯝꯗ꯭ꯔꯗꯤ ꯍꯧꯒꯠꯄ ꯀꯥꯟꯗ ꯑꯃꯨꯛ ꯋꯥꯒꯅꯤꯗꯣ
ꯍꯣꯏ ꯊꯕꯛ ꯂꯩꯅꯗ꯭ꯔꯒꯕꯨꯗꯤ ꯐꯕ ꯊꯕꯛ ꯂꯩꯔꯤꯕ ꯃꯤ ꯌꯥꯎꯔꯝꯃꯒꯗꯤꯀꯣ ꯅꯣꯉꯥꯟꯂꯒ
ꯃꯥꯅꯦ
ꯑꯩꯈꯣꯏꯕꯨꯗꯤ ꯃꯤꯔꯦꯝ ꯑꯣꯏꯌꯦꯕꯗꯤ ꯐꯩ ꯑꯩꯈꯣꯏꯒꯨꯝꯕ ꯌꯦꯡꯕꯕꯨꯗꯤꯀꯣ
ꯎꯝ
ꯃꯤ ꯑꯣꯐꯤꯁ ꯀꯨꯝꯕ ꯀꯥꯕ ꯈꯣꯠꯄ ꯇꯧꯕꯒꯩꯗꯣ
ꯎꯝ ꯆꯥꯛ ꯌꯥꯝ ꯇꯥꯔꯝꯅꯤ ꯍꯣꯏ ꯑꯗꯣ ꯅꯣꯏꯗꯤ ꯕꯤꯗꯣꯌꯣ ꯑꯥ ꯑꯁꯤ ꯐꯤꯐꯥ ꯋꯥꯜ ꯀꯞ ꯋꯥꯕ ꯌꯦꯡꯕ ꯀꯥꯟꯗ ꯀꯦꯖꯤ ꯀꯨꯖꯤ ꯁꯦꯝꯃꯒ ꯆꯥꯒꯦ ꯉꯥꯏꯕ ꯀꯥꯟꯗ
ꯑꯩꯈꯣꯏꯗꯤ ꯉꯥꯏꯗ꯭ꯔꯦꯗ ꯐꯕꯨꯡꯗ ꯑꯣꯏꯅ ꯇꯨꯝꯃꯦꯗ
ꯑꯣ ꯑꯩꯅ ꯑꯩꯈꯣꯏꯅ ꯑꯥ ꯕꯣꯜꯗꯣ ꯌꯦꯡꯉꯒ ꯆꯥꯕꯗꯣ ꯀꯩꯑꯝꯇ ꯂꯤꯕꯤꯌꯨꯔꯥ
ꯑꯥ
ꯑ ꯑꯩꯈꯣꯏꯗꯀꯣ ꯑꯗꯨꯝ ꯃꯤ ꯌꯥꯝ ꯂꯥꯛꯅꯔꯦꯅꯦꯕꯀꯣ ꯁꯥꯟꯅꯕꯗꯣ ꯑꯍꯣꯏ ꯁꯅꯥ ꯑꯁꯅꯥꯅꯤꯡꯉꯥꯏ ꯑꯥ ꯌꯧꯔꯅꯤ ꯍꯥꯏꯔꯗꯤ ꯍꯧꯔꯅꯤ ꯍꯥꯏꯕ ꯀꯥꯟꯗ ꯌꯦꯡꯅꯤꯡꯉꯥꯏꯗꯣ ꯕꯣ ꯚꯤꯗꯤꯑꯣꯗ ꯌꯦꯡꯉꯦ ꯇꯤꯚꯤꯗ ꯌꯦꯡꯉꯦꯕꯀꯣ ꯑꯗꯨꯒ ꯂꯥꯛꯅꯔꯅꯤ ꯑꯗꯨꯒ ꯍꯦ ꯅꯨꯡꯉꯥꯏꯕꯅꯦ ꯌꯥꯝꯅ ꯀꯩ ꯍꯥꯏꯁꯤꯔ ꯎꯝ ꯃꯣꯏ ꯃꯣꯏꯅ ꯑꯥ ꯑꯗꯨꯝ ꯍꯥꯏꯅꯔꯅꯤꯕꯀꯣ ꯅꯛꯅꯅ ꯑꯥ ꯑꯁꯤ__ ꯑꯩꯈꯣꯏ ꯄꯨꯔꯛꯑꯣ ꯁꯤꯅ ꯕꯣꯔꯥ ꯍꯥꯏꯔꯛ ꯄꯁꯤꯡꯗꯣ ꯁꯦꯝꯃꯒ ꯆꯥꯅꯤꯡꯉꯥꯏꯗꯣ
ꯑ ꯑꯇꯣꯞ ꯎꯝ ꯑꯇꯣꯞ ꯑꯇꯣꯞꯄꯁꯨ ꯑꯗꯨꯝ ꯁꯦꯝꯒ ꯆꯥꯏ ꯑꯗꯨ ꯑꯣꯏꯔꯁꯨ ꯎꯝ ꯀꯩ ꯍꯥꯏꯗ ꯑꯩꯈꯣꯏꯅ ꯅꯨꯄꯤꯗꯤ ꯁꯤꯡꯖꯨ ꯌꯥꯝ ꯄꯥꯝꯃꯦꯕ ꯍꯣꯏ
ꯑꯣ ꯑꯗꯣꯅꯦ ꯑꯗꯨ ꯁꯦꯃꯥ ꯆꯥꯔꯥꯅꯤ ꯀꯩꯅꯣ ꯑꯇꯣꯞ ꯑꯇꯣꯄꯥ ꯑꯗꯨꯩꯁꯨ ꯑꯗꯨꯝ ꯁꯦꯝꯃꯅꯤꯀꯣ ꯑꯗ ꯁꯦꯝꯕꯁꯤꯅ ꯅꯨꯡꯉꯥꯏꯕꯅꯦ ꯍꯥꯏꯕꯗꯤ ꯃꯤꯁꯤꯡꯗꯣ ꯍꯧꯗ꯭ꯔꯤꯉꯩꯗ ꯊꯨ ꯁꯨ ꯊꯨ ꯊꯨꯅ ꯑꯩꯈꯣꯌ ꯂꯣꯏꯅ ꯅꯨꯪꯉꯥꯏꯇꯥꯕꯥ ꯁꯦꯡꯅ ꯍꯧꯔꯅꯤꯕꯀꯣ ꯅꯨꯡꯉꯥꯏꯕ ꯆꯥꯡꯗꯣꯀꯣ ꯕꯣꯔ ꯌꯦꯡ ꯌꯦꯡꯅꯒꯣ ꯑꯗꯨꯝ ꯆꯥꯅꯤ ꯍꯥꯏ ꯑꯗꯨꯒ ꯏꯟꯇꯔꯦꯁ ꯂꯩꯅꯕꯗꯣ ꯃꯤ ꯂꯣꯏꯅꯃꯛ ꯑꯗꯨꯝ ꯇꯥꯎꯅꯦꯕ ꯑꯁꯤ ꯆꯥꯕꯗ ꯏꯟꯇꯔꯦꯁ ꯂꯩꯔꯅꯤ ꯍꯥꯏꯕꯗꯤ ꯑꯗꯨꯝ ꯂꯣꯏꯅꯃꯛ ꯑꯗꯨꯝ ꯏꯟꯇꯦꯔꯦꯁ ꯂꯩꯅ ꯑꯗꯨꯝ ꯁꯦꯝꯕꯗꯣ ꯑꯗꯨꯝ ꯇꯧꯔꯤꯕ ꯑꯩꯗꯣ ꯎꯝ ꯑꯗꯨꯝ ꯌꯦꯡꯉꯅꯦꯕꯀꯣ ꯑꯦ ꯃꯣꯏꯅ ꯑꯩꯈꯣꯏꯅ ꯁꯞꯄꯣꯔꯠ ꯇꯧꯕꯗ‌ꫭ ꯃꯔꯛ ꯃꯔꯛꯇ ꯉꯝꯗꯝ ꯑꯗꯨꯗꯣ ꯑꯗꯨꯝ ꯇꯧꯋꯦ ꯑꯗꯨꯒ ꯃꯣꯏꯅ ꯃꯔꯛ ꯃꯔꯛꯇꯤꯉꯝꯃꯦ ꯑꯗ‌ꫭ ꯅꯨꯡꯉꯥꯏꯇꯕꯗꯣ ꯁꯞꯄꯣꯠ ꯌꯥꯝ ꯇꯧꯕꯤꯔꯒ ꯉꯝꯗꯕ ꯀꯥꯟꯗꯀꯣ ꯌꯦꯝ... ꯗꯧꯕꯅꯤ ꯑꯗꯣ ꯅꯪꯗꯤ ꯀꯔꯤ ꯀꯔꯤ ꯒꯦꯃ ꯄꯥꯝꯃꯤꯒꯦ
ꯀꯔꯤ ꯀꯩ ꯀꯩꯕ
ꯒꯦꯝ ꯒꯦꯝꯁ ꯀꯨꯝꯕ
ꯒꯦꯝꯗꯨ ꯁꯥꯟꯅꯗꯦꯗ ꯊꯥꯏꯅ ꯁꯥꯟꯅꯔꯝꯃꯦ ꯍꯧꯖꯤꯛꯅ ꯕꯤꯗꯤꯑꯣ ꯌꯦꯡꯉꯒ ꯑꯗꯨꯝ ꯂꯩꯔ° ꯇꯥꯒꯨꯝꯕ ꯀꯣ
ꯎꯝ ꯍꯧꯖꯤꯛꯁꯨ ꯌꯥꯝꯃ° ꯎꯝ
ꯍꯥꯏꯗꯤ ꯅꯣꯏꯒꯤ ꯁꯤꯡꯖꯨꯗꯒ ꯌꯥꯝ ꯍꯥꯞꯄ ꯃꯅꯥ ꯃꯁꯤꯡꯒ ꯌꯥꯝꯅ ꯆꯤꯡꯗꯒꯤ ꯍꯦꯛꯄ ꯌꯥꯝ ꯇꯧꯕꯗꯣ
ꯑꫭ ꯑꯩꯈꯣꯏꯗꯤꯀꯣ ꯌꯥꯝ ꯊꯝꯃꯦ ꯍꯥꯏꯕꯗꯤ ꯃꯅꯥ ꯃꯁꯤꯡꯗꯤ ꯌꯥꯝ ꯐꯪꯉ‌ꯦꯕꯀꯣ ꯑꯩꯈꯣꯏꯗ
ꯍ ꯑ‌ꫭꯏ ꯑꯩꯈꯣꯏ ꯁꯤꯗ ꯅ ꯑꯃꯨꯛ ꯐꯪꯗꯦꯗꯅ
ꯎꯝ ꯑꯣꯏ ꯗ‌ꫭꯏꯅꯦ ꯌꯥꯝ ꯐꯪꯑꯦ ꯑꯩꯒꯨꯃꯕ ꯃꯤꯡꯗꯨꯂ ꯅ ꯍꯥꯏꯅꯤꯡꯉꯥꯏ ꯈꯪꯅꯤꯡꯗꯦ ꯑꯍꯟꯁꯤꯅ ꯑꯗꯨꯝ ꯄꯨꯔꯛꯄꯗꯣ ꯁꯤꯅ ꯍꯥꯎꯕꯅ‌ꯦ ꯁꯤꯅ ꯍ‌ꯎꯕꯅ‌ꯦ ꯍꯥꯏꯅ ꯃꯣꯏꯅ ꯑꯗꯨꯝ ꯇꯥꯛꯄꯤꯕꯅ‌ꯦ ꯑꯩꯈꯣꯏꯅ ꯑꯗꯨꯝ ꯁꯦꯝꯃꯒ ꯆꯥꯏꯌꯦ ꯍꯥꯏꯕ ꯈꯛꯇꯅꯤ ꯃꯣꯏꯅꯗꯤ ꯑꯗꯨꯝ ꯂꯣꯏꯅ ꯇꯥꯛ ꯄꯤꯕꯅ ꯑꯝ ꯃꯃꯤꯡ ꯐꯥꯎ ꯈꯪꯗꯦ ꯌꯥꯝ ꯂꯨꯋꯦ ꯈꯪꯕ꯭ꯔꯥ ꯑꯍꯟ ꯁꯤꯡꯅꯗꯤ ꯇꯨꯝ ꯂꯥꯏꯅꯗꯤ ꯐ‌ꯪꯏ
ꯑꯗꯨꯅꯦ ꯑꯩꯈꯣꯏꯁꯨ ꯈꯪꯗꯤ ꯈꯪꯗꯦ ꯃꯁꯛꯐꯥꯎ ꯈꯪꯗꯕ ꯌꯥꯎꯋꯦꯕ...
ꯅꯣ ꯃꯥꯅꯦ ꯎꯝ ꯍꯥꯎꯗꯤ ꯍꯥꯎꯕꯀꯣ ꯎꯝ ꯑꯗꯨꯝ ꯇꯧꯕꯅ‌ꯦ ꯑꯗꯣ ꯅꯪꯗꯤ ꯎꯝ ꯁꯦꯝꯕ ꯌꯥꯝ ꯏꯟꯇꯔꯦꯁ ꯂꯩꯕꯔꯥ ꯅꯪꯁꯨ
ꯁꯦꯝꯕꯁꯦ ꯑꯩꯅ ꯌꯥꯝ ꯕꯤꯠ ꯂꯩꯔꯒꯗꯤꯀꯣ ꯌꯥꯝ ꯅꯨꯡꯉꯥꯏꯌꯦ ꯁꯦꯝꯕꯁꯦ ꯑꯗꯨꯒ ꯑꯩꯅ ꯄꯥꯝꯗꯕ... ꯆꯥꯅꯤꯡꯗꯕ ꯄꯣꯠꯇꯤ ꯁꯦꯝꯕꯗꯣ ꯑꯩ ꯇꯟꯂꯦꯕ ꯕꯤꯠ ꯌꯥꯎꯗꯦꯕ ꯍꯥꯎ ꯗꯧ ꯃꯥꯟꯗꯕꯗꯣ ꯑꯗꯨꯃꯥꯏ ꯑꯣꯏꯌꯦꯕ
ꯑꯣ ꯑꯗꯨꯅꯦ ꯑꯩꯁꯨꯅꯦ ꯑꯩꯅ ꯄꯥꯝꯗ꯭ꯔꯗꯤ ꯑꯣ ꯁꯦꯝꯗ꯭ꯔꯦ ꯑꯩꯅ ꯄꯥꯝꯃꯅꯤ ꯑꯗꯨꯝ ꯁꯦꯝꯃꯦ
ꯍꯣꯏ ꯑꯩꯗꯤ ꯀꯩꯅꯣꯒꯨꯝꯕꯗꯣ ꯆꯦꯡ ꯀꯕꯣꯛꯀꯨꯝꯕꯗꯣ ꯀꯨꯞꯁꯨ ꯑꯍꯥꯕꯤꯒ ꯆꯥꯕꯗꯣ ꯑꯗꯨꯒꯨꯝꯕ ꯑꯗꯒꯤ ꯁꯤꯡꯖꯨꯒꯨꯝꯕ ꯁꯤꯁꯤꯅ ꯍꯦꯟꯅ ꯄꯥꯝꯃꯦ ꯃꯣꯔꯣꯛ ꯏꯄꯥꯏꯁꯤꯁꯦ ꯑꯅꯝꯕꯅ..
ꯅꯪ ꯅꯪ ꯄꯥꯝꯕꯔ‌ꫭ ꯅꯪꯁꯨ
ꯍꯣꯏ ꯁꯤ ꯑꯩ ꯍꯤꯟꯖꯥꯡꯗꯒꯨꯝꯕ ꯌꯥꯝ ꯁ꯭ꯄꯥꯏꯁꯤ ꯑꯣꯏꯕ ꯌꯥꯝ ꯁꯥꯕꯗꯤ ꯆꯥꯕ ꯉꯝꯗꯦꯕꯀꯣ ꯉꯝꯗꯦ ꯍꯥꯏ ꯆꯥꯅꯤꯡꯕ ꯐꯥꯎꯗꯦꯕ ꯍꯥꯎ ꯆꯥꯅꯤꯡꯗꯦꯕ ꯃꯤꯃꯤꯁꯤꯡꯖꯨꯗꯗꯤꯅꯦ ꯑꯩ ꯁꯥꯔꯤꯒꯩ ꯆꯥꯕ ꯉꯝꯃꯦꯕ ꯑꯇꯩ ꯁꯤꯡꯖꯨꯗꯗꯤ ꯆꯥꯕ ꯉꯝꯗꯦꯕ
ꯑꫭ
ꯁꯤꯅꯤꯅ‌ꯦ ꯃꯤꯒꯤ ꯏꯇꯤ ꯈꯨꯨꯆꯨ
ꯎꯝ ꯑꯗꯣꯝ ꯅꯪꯁꯨ ꯅꯪ ꯐ꯭ꯔꯦꯟꯒꯨꯝꯕ ꯄꯨꯜꯂꯗꯤ ꯀꯃꯥꯏ ꯀꯃꯥꯏ ꯇꯧꯒꯦ ꯅ‌ꯪꯁꯨꯨ
ꯄꯨꯟꯕꯁꯦ ꯌꯥꯝ ꯄꯥꯛꯅꯗꯤ ꯄꯨꯟꯗ꯭ꯔꯦ ꯍꯥꯏꯗꯤ ꯍꯨꯖꯤꯛꯇꯤ ꯂꯣꯏꯅ ꯀꯩꯅꯣ ꯃꯥꯏ ꯃꯥꯏ ꯂꯥꯏꯟꯗ ꯂꯣꯏꯅ ꯆꯠꯅꯔꯕꯅꯤꯅ
ꯎꯝ
ꯍꯥꯏꯗꯤ ꯀꯃꯥꯏ ꯍꯥꯏꯅꯤ ꯄꯥꯛꯅ ꯄꯨꯟꯕ ꯍꯥꯏꯁꯤ ꯅꯨꯡꯉꯥꯏꯌꯦ ꯑꯗꯨꯝ ꯍꯥꯏꯗꯤ ꯅꯣꯡ ꯐꯥꯗꯣꯛ ꯄꯨꯟꯕꯅꯤꯅꯀꯣ
ꯎꯝ
ꯊꯥꯏꯅꯒꯤ ꯇꯧꯒꯤꯕ ꯃꯌꯥꯝ ꯋꯥꯔꯤ ꯃꯌꯥꯝꯗꯨ ꯂꯤꯟꯅꯔꯒ ꯂꯩꯔꯒ ꯑ ꯌꯥꯝ ꯃꯤꯁ ꯇꯧꯋꯦꯕ ꯃꯇꯝ ꯑꯩꯈꯣꯏꯅ ꯍꯥꯏ ꯁ꯭ꯀꯨꯜ ꯂꯥꯏꯐ ꯀꯤ ꯌꯥꯝꯅ ꯀꯩꯅꯣ ꯑꯣꯏꯕꯁꯤꯡ ꯍꯥꯏꯗꯤ ꯃꯦꯃꯣꯔꯤꯁ ꯑꯣꯏꯕ ꯃꯌꯥꯝ ꯑꯃ ꯃꯇꯝꯗꯨꯗꯗꯤ ꯃꯦꯃꯣꯔꯤꯁ ꯑꯣꯏꯈꯤꯗꯕ ꯄꯣꯠꯁꯦ ꯃꯦꯃꯣꯔꯤ ꯑꯣꯏꯗꯕ ꯄꯣꯠꯁꯦ ꯍꯧꯖꯤꯛꯇꯤ ꯌꯥꯝ ꯊꯤꯅ ꯃꯒꯨꯟ ꯂꯩꯕ ꯍꯥꯏꯒꯗ꯭ꯔꯥ ꯑꯗꯨꯃꯥꯏꯅ ꯑꯣꯏꯕ ꯍꯥꯏꯗꯤ ꯈꯠꯅꯈꯤꯕꯗ ꯑꯣꯏꯔꯒꯁꯨ ꯅꯣꯛꯈꯤꯕꯗꯕꯨ ꯑꯣꯏꯔꯒꯁꯨ ꯀꯤꯕ ꯐꯥꯎ ꯍꯥꯏꯗꯤ ꯀꯤꯔꯒ ꯂꯩꯈꯤꯕꯗ ꯑꯣꯏꯇꯥꯔꯒꯁꯨꯀꯣ ꯍꯣꯁꯇꯦꯜꯗꯒ ꯂꯩꯕ ꯃꯇꯝꯗꯒ ꯀꯤꯕꯒ ꯑꯗꯨꯝ ꯌꯥꯎꯋꯤꯗꯅꯀꯣ ꯕꯨꯠꯀ ꯇꯝꯅꯕ
ꯎꯝ ꯃꯥꯟꯅꯤ
ꯈꯔ ꯇꯝꯅꯗꯤ ꯇꯝꯅꯕꯅꯦꯕ ꯍꯣꯇꯦꯜꯒꯨꯝꯕ ꯁꯥꯕ ꯃꯐꯝꯁꯤꯡꯁꯦ ꯑꯗꯨꯗ ꯀꯤꯕꯒꯤꯒ ꯇꯨꯝꯅꯗꯕꯤꯒ ꯐꯝꯃꯒ ꯂꯩꯅꯈꯤꯕ ꯑꯁ ꯌꯥꯝ ꯅꯨꯡꯁꯤ ꯅꯨꯡꯁꯤꯕ ꯅꯨꯡꯁꯤꯕ ꯌꯥꯝ ꯌꯥꯎꯋ‌ꯦ
ꯍꯥꯏꯗꯤ ꯏꯃꯥꯟꯅꯕꯤꯒ ꯁꯞꯄꯣꯔꯠ ꯌꯥꯝ ꯇꯧꯕꯤꯕ ꯍꯥꯏꯇꯥꯔꯦ
ꯎꯝ ꯑꯗꯨꯁꯤꯡꯗꯣ ꯌꯥꯝ ꯃꯤꯁ ꯇꯧꯕꯅꯤꯀꯣ
ꯇꯧꯋꯦ ꯑꯗꯨꯒꯨꯝꯕꯗꯣ
ꯎꯝ ꯌꯥꯝꯅꯨꯡꯁꯤꯌ‌ꯦ ꯎꯟꯅ ꯎꯟꯅꯅꯤ ꯍꯥꯏꯁꯨ ꯌꯥꯝ
ꯍꯣꯏ ꯍꯧꯖꯤꯛꯇꯤ ꯑꯃꯨꯛ ꯃꯥꯏ ꯃꯥꯏ ꯂꯥꯏꯟꯗ ꯂꯣꯏ ꯆꯠꯅꯔꯕꯅꯤꯅ ꯎꯅꯕꯗꯣ ꯐꯪꯗ꯭ꯔꯦꯗꯅ ꯍꯥꯏꯗꯤ ꯃꯥꯒꯤ ꯂꯝ ꯇꯣꯉꯥꯟ ꯇꯣꯉꯥꯟꯕ ꯃꯐꯝꯗ ꯂꯩꯅꯈꯤꯕꯁꯨ ꯌꯥꯎꯕ ꯈꯣꯠꯄ ꯑꯣꯏꯕꯅꯤꯅ
ꯍꫭꯏ ꯃꯥꯅꯤ
ꯑꯗꯨꯅꯦ ꯌꯥꯝ ꯅꯨꯡꯁꯤ ꯃꯤꯁ ꯍꯥꯏꯗꯤ ꯌꯥꯝ ꯃꯦꯃꯣꯔꯤ ꯃꯌꯥꯝꯗꯣ ꯅꯤꯡꯁꯤꯡꯕ ꯑꯁ ꯑꯃꯨꯛꯀ ꯍꯜꯂꯛꯍꯟꯅꯤꯡꯕꯗꯣ ꯁꯦꯝꯗꯣꯛꯅꯤꯡꯕꯁꯨ ꯌꯥꯎꯋꯤ ꯍꯥꯏꯗꯤ ꯁꯦꯝꯗꯣꯛꯅꯤꯡꯕꯁꯨ ꯌꯥꯎꯏꯤ ꯁꯤ ꯃꯇꯝꯁꯤꯗ ꯑꯩꯅ ꯁꯤ ꯇꯧꯔꯝꯗ꯭ꯔꯒꯗꯤ ꯑꯩꯁꯦ ꯁꯤ ꯇꯧꯔꯣꯏ ꯀꯣ ꯀꯥꯏꯅ ꯈꯜꯂꯒ ꯇꯣꯛ ꯁꯦꯝꯗꯣꯛ ꯅꯤꯡꯕꯗꯣ ꯑꯃꯨꯛꯀ ꯍꯪꯒꯠꯄ ꯌꯥꯕ ꯇꯥꯏꯗꯤ ꯇꯧꯔꯔꯣꯏ ꯀꯥꯏꯅ ꯈꯟꯕ ꯃꯌꯥꯝ ꯂꯩꯗꯅ
ꯍꯣꯏ
ꯂꯩꯗꯅ ꯁꯨꯝ ꯂꯩꯔꯦ ꯁꯤꯒꯤ ꯁꯤꯡꯖꯨꯁꯦ ꯆꯥꯔꯒꯗꯤ ꯑꯩꯁꯦ ꯄꯨꯛ ꯁꯧꯒꯠꯀ ꯈꯤꯕꯅꯦꯁꯦ ꯑꯩꯁꯦ ꯍꯧꯖꯤꯛ ꯈꯪꯉꯦꯗꯅꯀꯣ ꯑꯗꯣ ꯁꯤꯁꯤꯡꯖꯨꯁꯤꯁꯦ ꯄꯨꯊꯣꯔꯛꯄ ꯀꯥꯟꯗ ꯑꯩꯁꯦ ꯄꯨꯛ ꯁꯧꯒꯠꯈꯤꯕꯅꯤꯀꯣꯒ ꯍꯥꯏꯔꯒ ꯆꯥꯗꯕꯗꯣ
ꯍꫭꯏ
ꯑꯗꯨꯃꯥꯏꯅ ꯆꯥꯅꯤꯡ ꯍꯥꯏꯗꯤ ꯑꯗꯨꯃꯥꯏꯅ ꯁꯦꯝꯗꯣꯛꯅꯤꯡꯕ ꯌꯥꯝ ꯂꯩꯌꯦꯕꯥ
ꯎꯝ ꯅꯨꯡꯁꯤꯌꯦꯀꯣ ꯃꯣꯏꯁꯤꯡꯗꯨꯁꯨ ꯀꯣ ꯑꯩ ꯁꯨꯅꯦ ꯑꯗꯨꯃꯥꯏꯅ ꯇꯧꯋꯤ ꯈꯜꯂꯀꯥꯟꯗꯀꯣ ꯑꯗꯨꯝ ꯎꯅꯕ ꯀꯥꯟꯗꯀꯣ ꯐꯖꯅ ꯋꯥꯉꯥꯡꯂꯒ ꯑꯗꯨꯝ ꯆꯥꯛ ꯐꯥꯎ ꯀꯧꯍꯟꯅꯤꯡꯉꯦ ꯈꯪꯕ꯭ꯔꯥ?
ꯍꯣꯏ ꯌꯥꯝ ꯆꯥꯛꯀ ꯆꯥꯛꯀ ꯆꯥꯕꯒ ꯂꯥꯛꯄꯒ ꯌꯥꯝ ꯅꯨꯡꯁꯤꯕꯅꯦ ꯑꯗꯨꯒꯨꯝꯕꯗꯣ
ꯑꯣ ꯅꯪꯗꯤ ꯑꯗꯨꯝ ꯀꯧꯕ꯭ꯔꯥ ꯅꯪꯒꯤ ꯐ꯭ꯔꯦꯟꯁꯤꯡꯗꯣ?
ꯑꯩꯈꯣꯏꯁꯦ ꯄꯨꯟꯅ ꯄꯨꯟꯅ ꯆꯥꯃꯤꯟꯅꯩꯌꯦꯕ ꯆꯥꯛꯁꯦ
ꯑꯣ ꯌꯥꯝꯅꯨꯡꯁꯤꯕ
ꯍꯣꯏ ꯑꯆꯥꯄꯣꯠꯇ ꯑꯣꯏꯔꯒꯁꯨ ꯑꯗꯨꯝ ꯆꯥꯃꯤꯟꯅꯕꯗ ꯅꯨꯡꯉꯥꯏꯗꯅꯀꯣ
ꯍꯣꯏ
ꯅꯨꯡꯁꯤꯌ‌ꯦ ꯃꯇꯝꯗꯣ ꯌꯥꯝꯅ
ꯅꯨꯡꯁꯤꯔꯝꯅꯤ
ꯍꯧꯖꯤꯛꯅ ꯃꯤ ꯑꯣꯏꯗꯧꯕꯁꯨꯨꯝ ꯃꯥꯟꯖꯜꯂꯛꯑꯒ ꯃꯤꯔꯦꯝ ꯑꯣꯏꯔ ꯂꯩꯁꯜꯂꯛꯄꯗꯣ ꯇꯝꯕ ꯌꯥꯕꯒꯩ ꯇꯝꯃꯨꯔꯒ
ꯎꯝ
ꯊꯥꯏꯅꯗꯤ ꯑꯩꯈꯣꯏꯅ ꯀ꯭ꯂꯥꯁ ꯏꯂꯥꯚꯦꯟ ꯇꯨꯋꯦꯜꯐ ꯀꯥꯕ ꯑꯦ ꯇꯦꯟꯗꯥꯒꯤ ꯏꯂꯚꯦꯟ ꯀꯥꯔꯛꯄ ꯃꯇꯝꯁꯤꯗ ꯑꯩꯈꯣꯏꯁꯦ ꯄꯨꯔꯥ ꯂꯩꯁꯥꯕꯤ ꯐꯥꯕꯣꯏꯅ ꯈꯟꯕꯗꯣ
ꯍꯣꯏ
ꯑꯗꯨꯗꯨꯒ ꯍꯧꯖꯤꯛꯁꯤꯅ ꯑꯃꯨꯛ ꯑꯗꯨ ꯃꯇꯝꯗ ꯂꯣꯏꯈ꯭ꯔꯀꯥꯟꯗꯅ ꯑꯃꯨꯛ ꯑꯩꯈꯣꯏꯁꯦ ꯄꯨꯔꯥ ꯑꯉꯥꯡ ꯃꯆꯥ ꯑꯣꯏ ꯑꯉꯥꯡ ꯃꯆꯥꯒꯤ ꯇꯥꯥꯏꯞꯇ ꯂꯩꯔꯛꯄꯗꯣ
ꯎꯝ
ꯃꯇꯝꯗꯨꯗꯗꯤ ꯌꯥꯝ ꯅꯨꯡꯉꯥꯏ ꯈꯪꯗꯦꯗ ꯑꯗꯨꯝ ꯅꯨꯡꯉꯥꯏꯉꯣ
ꯎꯝ
ꯑꯗꯨꯝ ꯖꯔꯅꯤꯗꯣ ꯌꯥꯝ ꯅꯨꯡꯉꯥꯏ ꯅꯨꯡꯉꯥꯏꯕ ꯃꯦꯃꯣꯔꯤ ꯃꯌꯥꯝ ꯑꯃ ꯂꯩꯕꯅꯤꯅꯀꯣ
ꯎꯝ ꯃꯥꯅꯦ ꯐ꯭ꯔꯦꯟꯁꯤꯡꯗꯨꯁꯨꯀꯣ ꯌꯥꯝꯅꯥ ꯅꯨꯡꯁꯤꯔꯝꯅꯤ ꯍꯣꯏ
ꯍꯔꯥꯎ ꯍꯔꯥꯎ ꯇꯧꯗꯅ ꯑꯗꯨꯗ ꯂꯥꯡꯃꯤꯟꯅ ꯃꯌꯥꯝꯗꯨ ꯁꯥꯎꯅꯕꯁꯨ ꯌꯥꯎꯋꯤ ꯈꯠꯅꯕꯁꯨ ꯌꯥꯎꯋꯤ ꯑꯁ ꯈꯠꯅꯈꯤꯕꯗꯣ ꯍꯧꯖꯤꯛꯀꯗꯤ ꯀꯩꯁꯨ ꯈꯜꯂꯛꯇꯦꯗꯅ
ꯎꯝ
ꯌꯥꯝ ꯅꯨꯡꯉꯥꯏ ꯍꯧꯖꯤꯛ ꯖꯔꯅꯤꯖꯦ
ꯎꯝ ꯃꯥꯅꯦ
ꯕꯔꯕꯥꯠ ꯇꯥꯔꯦ ꯍꯧꯖꯤꯛꯀꯤ ꯂꯥꯏꯞ ꯏꯁꯇꯥꯏꯜꯖꯤꯅ ꯄꯨꯔꯥ ꯀꯩ ꯍꯥꯏꯅꯤ ꯍꯥꯏꯅꯤꯡꯉꯥꯏ ꯂꯩꯇ꯭ꯔꯦ
ꯑ
ꯀꯩꯝ ꯇꯧꯗꯕ꯭ꯔꯣ ꯅꯪꯖꯨ ꯍꯧꯖꯤꯛ
ꯀꯩ ꯍꯥꯏꯕ
ꯅꯪ ꯍꯧꯖꯤꯛ ꯀꯩꯝꯇ ꯇꯧꯗꯕ꯭ꯔꯕ
ꯑ ꯀꯩꯝꯇ ꯇꯧꯗꯦ ꯑꯗꯨꯝ ꯂꯩꯌꯦ ꯑꯗꯨꯝ ꯂꯩꯌꯦ ꯑꯩꯗꯤ ꯀꯔꯤꯁꯨ ꯇꯧꯗꯕꯤꯗ